ꯍ ꯍꯂꯣ ꯇꯥꯏ ꯇꯥꯏ
ꯑꯣꯀꯦ ꯑꯣꯀꯦ ꯁꯦꯡꯉꯦ ꯁꯦꯡꯉꯦ ꯅꯣꯏꯁꯀꯨꯝꯕ ꯀꯔꯤꯁꯨ ꯂꯩꯇꯦ ꯕꯥꯏ
ꯎꯝ ꯑꯗꯨ ꯀꯔꯝ ꯀꯔꯝ ꯇꯧꯔꯒꯦ ꯑꯣꯖꯥꯗ
ꯑꯗꯨꯝ ꯅꯨꯡꯉꯥꯏꯔꯤꯌꯦ ꯚꯥꯏ ꯊꯕꯛ ꯆꯤꯟꯃꯟꯕꯒꯤ ꯀꯣꯛ ꯁ ꯁꯥꯔꯒ ꯑꯁ ꯈꯪꯗ꯭ꯔꯦ ꯍꯟꯗꯛ ꯍꯟꯗꯛ ꯃꯔꯛꯁꯦ
ꯑꯦꯔꯥ ꯃꯦꯗꯥꯝꯁꯨ ꯂꯩꯕ꯭ꯔꯣ ꯀꯔꯤ ꯊꯕꯛ ꯇꯤꯟꯕ ꯂꯩꯕ꯭ꯔꯣꯅꯦ
ꯃꯥ ꯂꯩꯕꯁꯤꯅꯅꯦ ꯍꯦꯟꯅ ꯀꯣꯛ ꯁꯥꯕꯁꯦ
ꯆꯥꯛ ꯌꯦꯟꯁꯥꯡ ꯍꯥꯏꯔꯦ ꯑꯗꯨꯝ ꯊꯣꯡꯕꯤꯔꯦ
ꯀꯥꯏꯗꯔꯣꯗ ꯑꯅꯦ ꯑꯩꯅ ꯍꯦꯟ ꯊꯣꯡꯉꯩꯗ ꯃꯥꯅ ꯆꯠꯂꯒ ꯂꯥꯛꯑꯒ ꯋꯥꯏ ꯋꯥꯏ ꯀꯥꯏꯅ ꯇꯧꯔꯒ
ꯑ
ꯑꯩꯅ ꯌꯨꯝꯗ ꯂꯩꯕꯁꯦ ꯃꯥꯒꯤ ꯆꯪ ꯆꯪꯅ ꯊꯣꯡꯕꯤꯕ ꯃꯥꯟꯅꯕ ꯆꯞ ꯃꯥꯟꯅꯔꯦ ꯍꯧꯖꯤꯛ ꯍꯧꯖꯤꯛ ꯃꯇꯝꯁꯦ
ꯑꯗꯨꯗꯤ ꯀꯣꯟꯅ ꯄꯥꯜꯂꯀꯥꯟꯗꯗꯤ ꯍꯥ ꯑꯦꯠ ꯍꯥꯏꯕꯗꯣ ꯑꯗꯨꯗꯤ ꯂꯥꯛꯅꯤꯅꯦ ꯑꯃꯨꯛꯀꯥꯏ
ꯍꯣꯏꯗ ꯑꯗꯨ ꯇꯧꯈ꯭ꯔꯦꯗꯤꯗꯤ ꯌꯨꯝꯗ ꯍꯜꯂꯛꯇ꯭ꯔꯁꯨ ꯑꯗꯨꯝ ꯌꯥꯔꯦꯗꯅ
ꯎ
ꯃꯣꯏꯅ ꯋꯥꯏ ꯆꯤꯜꯍꯜꯂꯗꯤ ꯑꯗꯨꯗꯤ ꯌꯥꯔꯣꯏꯌꯦ ꯍꯧꯖꯤꯛꯇꯤ ꯃꯥ ꯋꯥꯛ ꯇꯧꯕꯤ ꯒ꯭ꯌꯥꯟ ꯇꯥꯕꯝꯅꯤꯗ ꯃꯥꯁꯨ ꯒ꯭ꯌꯥꯟ ꯇꯥꯔꯛꯀꯅꯤꯗ ꯑꯩꯁꯦ ꯁꯨꯃꯥꯏꯅ ꯑꯗꯨꯝ ꯇꯧꯔ ꯂꯩꯔꯣꯏꯗ ꯀꯗꯥꯥꯏꯗꯒꯤ ꯅꯪꯗꯤ ꯅꯪꯒꯤ ꯃꯦꯗꯥꯝꯗꯤ ꯀꯃꯥꯏꯅ ꯇꯧꯔꯤ
ꯀꯅꯥꯅꯦꯕ
ꯅꯪꯒꯤ ꯃꯦꯗꯥꯝꯗꯤ
ꯑꯩꯒꯤ ꯃꯦꯗꯥꯝꯁꯦ ꯈꯪꯗ꯭ꯔꯦ ꯀꯔꯝꯕ ꯃꯦꯗꯥꯝꯁꯨꯦ ꯌꯥꯝ ꯂꯩ ꯑꯩꯁꯦ ꯀꯔꯝꯕ ꯑꯣꯏꯅ ꯇꯧꯔꯁꯤꯔꯥ ꯈꯪꯗ꯭ꯔꯦꯅꯦ
ꯎ ꯌꯥꯏꯅꯦ ꯌꯥꯏꯅꯦ ꯃꯤꯗꯤ ꯁꯛ ꯁꯛ ꯐꯖꯕꯅꯤꯅꯀꯣ
ꯍꯣꯏ ꯁꯤꯁꯨ ꯑꯗꯨꯝ ꯍꯥꯏꯗꯤ ꯌꯥꯏ ꯑ
ꯁꯥꯗ꯭ꯔꯣ ꯚꯥꯏ ꯉꯁꯤꯁꯦ
ꯑꯩꯈꯣꯏ ꯑꯁꯤ ꯍꯥꯏꯐꯦꯠ ꯅꯣꯡ ꯆꯨꯒꯦ ꯇꯧꯔꯤ ꯅꯣꯡ ꯈꯣꯡꯅꯤꯅꯦ
ꯑꯗꯨꯠꯇꯣꯝꯗ꯭ꯔꯣ
ꯍꯣꯏ
ꯀꯩꯅꯣ ꯈꯣꯗꯤꯅꯦ ꯌꯥꯝ ꯁꯥꯏ ꯑꯩꯉꯣꯟꯗꯗꯤ
ꯕꯦꯠ ꯃꯦꯟꯇꯦꯟ ꯇꯧꯁꯤꯔꯥ ꯈꯟꯕꯅꯦ ꯑꯗꯨ ꯅꯨꯡꯁꯤꯠ ꯀꯟꯅ ꯂꯥꯛꯑꯦ ꯑꯃꯨꯛꯈꯛ
ꯎꯝ ꯁ ꯈꯪꯗ꯭ꯔꯦ ꯉꯁꯤꯁꯦ ꯌꯥꯝ ꯁꯥꯏ
ꯑ
ꯅꯪ ꯍꯩꯒꯨꯝꯕꯗꯤ ꯆꯥꯕ꯭ꯔꯣ
ꯍꯥꯏꯅꯦꯕ
ꯐ꯭ꯔꯨꯏꯠꯁꯀꯨꯝꯕ ꯍꯩ ꯆꯥꯕ꯭ꯔꯕ ꯅꯪ ꯑꯦꯕ꯭ꯔꯤꯗꯦ ꯑꯦꯕ꯭ꯔꯤ ꯋꯤꯛ
ꯑꯦꯕ꯭ꯔꯤ ꯗꯦꯗꯤ ꯆꯥ ꯗꯦꯗ ꯚꯥꯏ ꯃꯔꯛꯇ ꯃꯔꯛꯇ
ꯐꯩꯗꯣ ꯆꯥꯎꯕ ꯍꯥꯏ ꯚꯤꯇꯥꯃꯤꯟꯒꯨꯝꯕꯅꯤ ꯅꯪ ꯅꯪ ꯍꯛꯆꯥꯡ ꯌꯥꯝ ꯀꯥꯏꯩꯅꯣ ꯇꯧꯒꯗꯕꯅꯤꯅ ꯅꯪꯗꯤ ꯈꯔ ꯈꯪꯕꯅꯤꯅꯀꯣ
ꯑ
ꯐꯩꯗꯣ ꯑꯍꯣꯡ ꯑꯍꯣꯡꯕ ꯑꯣꯏꯔꯁꯨ ꯆꯥꯎꯋꯣ
ꯎꯝ ꯑꯗꯨ ꯁꯤꯗ ꯂꯥꯛꯄꯗꯣ
ꯑꯣ
ꯑꯩꯒꯤ ꯍꯛꯆꯥꯡ ꯐꯖꯅ ꯆꯦꯟꯖꯦꯁ ꯂꯥꯛꯑꯦ
ꯀꯃꯥꯏꯅ ꯇꯧꯔꯦ ꯅꯪ
ꯑꯗꯤ ꯑ ꯆꯦꯟꯖꯦꯁ ꯍꯥꯏꯕꯗꯤ ꯅꯨꯡꯇꯤ ꯑꯗꯨꯝ ꯁꯨꯕ ꯈꯣꯠꯄ ꯍꯨꯃꯥꯡ ꯊꯣꯛꯄ ꯆꯥꯕ ꯑꯌꯨꯛ ꯉꯟꯅ ꯍꯧꯒꯠꯄ ꯅꯨꯡꯗꯥꯡꯒꯟ ꯇꯨꯝꯕ ꯑꯗꯨꯃꯥꯏꯅ ꯇꯧꯕꯒꯤ ꯐꯤꯖꯤꯀꯦꯜꯗꯨ ꯄꯨꯔꯥ ꯇꯣꯉꯥꯟꯂꯑ
ꯍꯣꯏꯅꯦ ꯍꯣꯏꯅꯦ ꯁꯤꯆꯦ ꯌꯦꯡꯉꯒ ꯅꯪ ꯅꯁꯥꯅ ꯆꯥꯛꯔꯒ ꯂꯩꯔꯝꯕ ꯌꯥꯏꯀꯣ ꯅꯪꯁꯦ
ꯑꯦꯁ ꯐꯒꯤꯔꯣꯖꯤꯦꯀꯣ ꯐꯔꯤ ꯇꯪꯈꯥꯏ ꯂꯤꯜꯂꯤꯅꯦꯅꯦ ꯅꯍꯥꯟꯒꯤ ꯁꯦꯞꯇꯣ ꯊꯣꯛꯂꯛꯄꯩꯁꯦ
ꯑꯁ ꯇꯧꯔꯦ ꯇꯧꯔꯦ
ꯌꯥꯏ ꯌꯥꯏ ꯇꯧꯒꯗꯕꯅꯤ ꯅꯣꯏ ꯌꯦꯟ ꯑꯗꯨꯗꯗꯤ ꯀꯃꯥꯏꯅ ꯂꯧꯕ꯭ꯔꯣ ꯅꯣꯏ ꯌꯦꯟꯁꯦ ꯗ꯭ꯔꯦꯁꯤꯡ ꯂꯧꯕ꯭ꯔꯣ ꯅꯠꯇ꯭ꯔꯒ
ꯌꯦꯟꯁꯦ ꯕꯖꯥꯔꯗ ꯆꯠꯂꯦ ꯕꯖꯥꯔ ꯃꯟꯗꯦꯒ ꯊꯥꯔꯁꯗꯦ ꯍꯥꯡꯉꯦ ꯑꯗꯨꯕꯨ ꯌꯦꯟꯒꯤꯗꯤ ꯑꯗꯨꯝ ꯍꯥꯡꯉꯦꯕꯀꯣ
ꯑ
ꯑꯗꯨ ꯑꯩꯈꯣꯏꯗꯤ ꯁꯦꯟ ꯈꯔ ꯄꯥꯏꯕꯅꯤꯅ ꯂꯣꯀꯦꯜꯒꯤ ꯑꯗꯨꯝ ꯂꯧꯔ ꯆꯥꯏ
ꯑꯦꯁ ꯌꯥꯏꯅꯦ ꯌꯥꯏꯅꯦ ꯑꯗꯣ ꯄꯥꯏꯕ ꯃꯤ ꯅꯣꯏꯁꯨ ꯌꯦꯟ ꯂꯣꯀꯜ ꯆꯥꯝꯃ ꯀꯥꯟꯗ ꯑꯩꯁꯨ ꯀꯧꯗꯅ
ꯑꯦ ꯀꯧ ꯈꯔ ꯂꯣꯏꯔꯦ ꯀꯩꯅꯣꯗꯨꯕꯣ
ꯑꯩꯣꯏꯗ ꯄꯨꯂꯞ ꯆꯥꯕ ꯃꯤꯗꯤ ꯌꯦꯟ ꯂꯣꯀ ꯌꯦꯟ ꯂꯣꯀꯜ ꯆꯥꯗ꯭ꯔꯗꯤ ꯀꯔꯤ ꯆꯥꯔꯅꯤ
ꯃꯣꯏ ꯁꯣꯝꯗ ꯌꯦꯟ ꯌꯣꯟꯕꯗ ꯀꯩꯅꯣ ꯇꯧꯋꯦ ꯀꯦꯖꯤꯗ ꯑꯗꯨꯝ ꯌꯣꯜꯂꯦ ꯑꯃꯨꯛ ꯄꯨꯡꯗꯣ ꯑꯗꯨ ꯍꯣꯏ ꯀꯖꯤꯗ ꯆꯝꯔꯤ ꯑꯣꯏ ꯌꯥ
ꯑꯣ ꯑꯗꯣ ꯃꯣꯏꯒꯤ ꯌꯦꯟꯗꯨꯗꯤ ꯑꯩ ꯆꯥꯅꯤꯡꯕꯗ ꯄꯤꯛꯃꯜꯂꯦꯗ ꯂꯦꯌꯔꯒꯨꯝꯕꯅ ꯂꯩꯔꯗꯤ ꯐꯕ
ꯅꯠꯇꯦ ꯑ ꯍꯣꯏ ꯆꯨꯝꯗꯤ ꯆꯨꯝꯃꯦ ꯅꯪ ꯍꯥꯏꯕꯗꯣ ꯑꯗꯨ ꯅꯪ ꯂꯣꯀꯦꯜ ꯍꯥꯏꯕꯁꯤ ꯑꯥ ꯕꯖꯥꯔꯗ ꯌꯣꯟꯕ ꯅꯠꯇꯦꯀꯣ ꯌꯨꯝ ꯌꯨꯝꯒꯤ
ꯑꯣ ꯑꯗꯨꯗꯤ ꯀꯦꯖꯤ ꯀꯦꯖꯤ ꯀꯌꯥ ꯐꯥꯕ꯭ꯔꯣ ꯃꯣꯏꯒꯤꯁꯦ
ꯑꯗꯨ ꯀꯦꯖꯤ ꯑꯃꯒꯨꯝꯕ ꯑꯗꯨꯝ ꯌꯧꯔꯗꯤ ꯆꯥꯝꯃꯔꯤꯅꯦ
ꯍ ꯀꯦꯖꯤ ꯑꯩ ꯌꯦꯟ ꯂꯣꯀꯦꯜꯗ ꯀꯦꯖꯤ ꯑꯃꯈꯛꯇꯗꯤ ꯆꯥꯅꯤꯡꯗꯅ ꯀꯦꯖꯤ ꯑꯅꯤꯃꯨꯛ ꯀꯥꯕ ꯆꯥꯅꯤꯡꯉꯦꯗ
ꯍꯣꯏ ꯍꯣꯏ ꯑꯗꯨ ꯀꯦꯖꯤ ꯑꯃ ꯆꯥꯕ ꯍꯥꯏꯕꯁꯦ ꯀꯩꯅꯣ ꯁꯨꯞ꯫ ꯀꯩꯨꯝꯕꯩ ꯗꯨꯃꯛ ꯂꯧꯔ ꯑꯗꯨꯝ ꯆꯥ ꯆꯥꯕꯅꯤꯗ ꯁꯨꯛ ꯑꯌꯥꯝꯕ ꯊꯛꯄꯁ ꯌꯥꯗꯦ꯫
ꯍꯣꯏ ꯍꯣꯏ ꯀꯩꯅꯣ꯫ ꯌꯦꯟꯗꯣ ꯈꯔ ꯆꯥꯎꯕ ꯂꯩꯔꯗꯤ ꯌꯦꯡꯉꯣ ꯑꯩꯉꯣꯟꯁꯨ ꯍꯥꯏꯔꯛꯑꯣꯗꯅ ꯂꯣꯀꯦꯜꯒꯤꯗꯣ ꯃꯣꯏ ꯀꯩꯅꯣꯃ ꯍꯧꯖꯤꯛ ꯃꯣꯏ ꯕꯣꯏꯂꯔꯒꯤ ꯆꯥꯛ ꯄꯤꯖꯕꯗꯨ ꯅꯠꯇꯕ꯫
ꯎꯝ꯫
ꯂꯣꯀꯜ ꯗ ꯑꯗꯨꯝ ꯊꯥꯗꯣꯛꯑꯒ ꯃꯣꯏꯅ ꯆꯦꯡ ꯑꯃ ꯄꯤꯖꯖꯕꯗꯣ ꯑꯗꯨꯅ ꯄꯥ ꯄꯥꯝꯃꯦꯕ꯫
ꯍꯣꯏ ꯍꯣꯏ ꯌꯥꯝ ꯂꯩꯌꯦꯗ ꯑꯗꯨꯗꯤ ꯅꯣꯡꯃ ꯀꯔꯤ ꯍꯥꯏꯅꯤ ꯑꯩ ꯗꯦꯠ ꯇ꯭ꯋꯦꯟꯇꯤꯐꯣꯔ ꯇ꯭ꯋꯦꯟ ꯐꯥꯏꯚꯇ ꯍꯜꯂꯛꯄ ꯅꯨꯃꯤꯠꯇ ꯑꯁꯣꯝꯗ ꯑꯗꯨꯝ ꯀꯣꯏꯔꯛꯑꯣ꯫
ꯑꯣꯈꯦ꯫
ꯀ꯭ꯔꯤ ꯀ꯭ꯔꯤ ꯉꯥ ꯊꯤꯕ ꯌꯥꯕ ꯌꯦꯟ ꯆꯥꯕ ꯌꯥꯕ꯫ ꯇ ꯂꯩꯌꯦꯗꯤ ꯑꯗꯨꯝ ꯆꯥꯁꯦꯅꯦ꯫
ꯍꯣꯏꯅꯦ ꯅꯣꯡꯃ ꯂꯥꯛꯑꯒ ꯑꯩ ꯊꯤꯔꯒ ꯑꯗꯨꯝ ꯐꯪꯕ ꯈꯔ ꯆꯥꯔꯒ ꯑꯩꯁꯨ ꯀꯩꯅꯣꯝꯃ ꯑꯈꯣꯏ ꯅꯨꯄꯤꯕꯨꯁꯨ ꯄꯤꯕ ꯄꯤꯖꯕ ꯌꯥꯅꯤꯅꯦ꯫
ꯋꯥꯏꯈꯨ꯭ꯔꯁꯨ ꯆꯤꯡꯒꯤꯗꯨ ꯐꯪꯉꯦ ꯂꯕꯨꯛꯇ
ꯑꯉꯥꯡꯕꯗ꯭ꯔꯣ꯫
ꯍꯣꯏ꯫
ꯑꯁ ꯃꯗꯨꯗꯤ ꯆꯥꯟꯅꯤꯡꯉꯦꯍꯦ꯫
ꯑꯁ ꯐꯖꯟ ꯂꯩꯌꯦꯗ ꯚꯥꯢ ꯑꯩꯅ ꯃꯈꯨꯟ ꯊꯤꯡꯖꯤꯟꯗꯨ ꯈꯔ ꯇꯟꯕ꯫
ꯑꯉꯥꯡꯁꯤꯡꯕꯨ ꯊꯤꯌꯣ ꯍꯥꯏꯌꯨꯗꯅ ꯑꯗꯨꯒ ꯄꯩꯁꯥ ꯈꯔ ꯄꯤꯔꯒ ꯂꯧꯕ ꯌꯥꯏ ꯃꯣꯏ ꯂꯣꯀꯜꯈꯣꯏ ꯃꯤꯗꯣ꯫
ꯑꯗꯨꯁꯨ ꯌꯥꯗꯤ ꯌꯥꯏꯅꯦꯀꯣ ꯍꯣꯏ ꯆꯨꯝꯃꯦ꯫
ꯍꯥꯏꯕꯗꯤ ꯃꯗꯨꯗꯤ ꯑꯗꯨꯝ ꯇꯥꯡꯁꯨ ꯇꯥꯡꯑꯣꯏꯗꯅ ꯈꯔꯗꯤ꯫
ꯎꯝ ꯑꯗꯨ ꯃꯣꯏꯗꯤ ꯆꯥꯗꯦꯅꯦ ꯑꯃꯨꯛꯀ ꯃꯣꯏꯗꯤ꯫ ꯀꯌꯥ ꯄꯥꯝꯕ ꯑꯣꯏꯗꯦ ꯑꯃꯨꯀꯥ꯫
ꯑꯗꯨꯝ ꯀꯩꯅꯣꯃ ꯄꯤꯒꯦ ꯃꯣꯏꯕꯨ ꯀꯩꯅꯣꯃꯅꯦ ꯅꯣꯏ ꯊꯤꯕꯤꯌꯣ꯫ ꯃꯣꯏꯗꯤ ꯀꯩꯅꯣꯃ ꯄꯣꯠꯁꯨ ꯑꯃ ꯂꯩꯕꯤꯒꯦ ꯍꯥꯏꯔ ꯑꯗꯨꯝ ꯌꯥꯔꯛꯀꯅꯤ ꯀꯩꯅꯣ꯫
ꯍꯣꯏ ꯍꯣꯏ ꯍꯣꯏ꯫
ꯑꯇꯥꯡꯕꯗꯨ ꯗꯁꯨ ꯆꯥꯝꯃ ꯆꯅꯤꯒꯤꯗꯨ ꯑꯗꯨ꯫
ꯐꯔꯦ ꯐꯔꯦ ꯑ ꯐꯔꯦ ꯐꯔꯦ꯫ ꯑꯗꯨ ꯂꯥꯏꯔꯤꯌꯦ ꯍꯨꯖꯤꯛ ꯑꯗꯨꯒꯤ ꯋꯥꯔꯤ ꯁꯥꯔꯒ ꯑꯃ ꯅꯤꯡꯁꯤꯡꯂꯑꯦ꯫ ꯀꯦꯅꯣꯗꯣ꯫ ꯍꯧꯖꯤꯛ ꯅꯨꯡꯗꯥꯡꯗ ꯒꯥꯔꯗ ꯇꯧ ꯇꯧꯕꯗꯣ꯫
ꯑꯥ ꯑꯥ꯫
ꯑꯗꯨꯗꯨ ꯑꯥ ꯊꯣꯡꯂ ꯑꯗꯨꯝ ꯄꯨꯔꯛ ꯄꯨꯔꯛꯄ ꯌꯥꯢ꯫ ꯂꯣꯠꯅ ꯂꯣꯟꯅ꯫
ꯂꯣꯟꯅ ꯂꯣꯟꯅ ꯄꯨꯔꯥꯛꯄꯤ ꯑꯕꯗꯤ ꯀꯩꯅꯣ꯫
ꯅꯨꯡꯗꯥꯡꯗ ꯒꯥꯔꯗ ꯇꯧꯕꯗꯨ ꯑꯈꯣꯏꯅ ꯀꯩꯅꯣ ꯇꯧꯕꯗꯣ ꯏꯁꯀꯣꯔꯠꯁ ꯀꯨꯝꯕ ꯂꯩꯔꯗꯤ ꯆꯥꯕꯗꯣ꯫ ꯒ꯭ꯌꯥꯟ ꯇꯥꯕ꯭ꯔꯣ꯫
ꯀꯩꯝ ꯇꯥꯗꯦ꯫
ꯏꯁꯄꯣꯔꯠꯁ ꯏꯁꯄꯣꯔꯠꯁ ꯃꯇꯝꯗ ꯑꯗꯨꯝ ꯆꯥꯏꯅ ꯏꯁꯄꯣꯔꯠꯁ ꯍꯧꯔꯝꯗꯥꯏꯒꯨꯝꯕ꯫
ꯈꯪꯗꯦ ꯅꯪ ꯅꯪ ꯀꯩꯅ ꯇꯦꯛꯁ ꯇꯦꯛꯁ ꯊꯔꯥꯑꯣ꯫
ꯍꯣꯏ ꯍꯣꯏ ꯀꯦꯖꯤ ꯇꯔꯥꯃꯔꯤ ꯇꯔꯥꯃꯉꯥ ꯊꯣꯛꯏꯅ꯫
ꯑꯨꯝ ꯀꯩꯅꯣꯗꯨꯀꯣ꯫
ꯍꯣꯏ ꯍꯣꯏ ꯍꯣꯏ ꯍꯣꯏ ꯎꯝ ꯑ ꯍꯣꯏ ꯍꯣꯏ ꯍꯣꯏ ꯍꯣꯏ ꯑꯗꯨ ꯑꯗꯨꯝ ꯊꯥꯔꯛꯄꯤ ꯌꯥꯏ ꯑꯗꯨꯝ ꯄꯨꯔꯛ ꯄꯨꯔꯛꯄꯤ ꯌꯦ꯫
ꯃꯥꯁꯨ ꯆꯥꯕ꯭ꯔꯣ꯫
ꯅꯠꯇꯦ ꯑꯁꯤ ꯂ ꯂꯣꯀꯦꯜ ꯈꯣꯏꯗꯨ ꯒꯥꯔꯣꯅꯤꯅꯀꯣ꯫
ꯑꯆꯥ ꯑꯆꯥꯆꯥ ꯑꯆꯥꯆꯥ꯫
ꯑꯗꯨ ꯆꯥꯅꯤꯡꯂꯗꯤ ꯍꯧꯖꯤꯛ꯫ ꯀꯦꯖꯤ ꯇꯔꯥ ꯇꯔꯥꯃꯉꯥꯒꯨꯝꯕ ꯌꯧꯕꯗꯣ꯫
ꯑꯥ
ꯑꯗꯨ ꯂꯤꯁꯤꯡ ꯑꯃꯅ ꯑꯗꯨꯝ ꯂꯩꯔꯁꯨ ꯌꯥꯏꯌꯦ ꯍꯥꯏ ꯌꯥꯏ
ꯑꯗꯨ ꯃꯣꯏ ꯀꯥꯏꯗꯒꯤ ꯁꯦꯝꯕ
ꯑꯗꯨ ꯁꯤꯗ ꯑꯗꯨꯝ ꯄꯨꯔꯛꯂ ꯁꯦꯝꯅꯤꯅ
ꯌꯥꯏ ꯅꯣꯡꯃ ꯅꯣꯡꯃ ꯅꯪ ꯅꯪ ꯍꯟꯗꯛꯇꯤ ꯌꯥꯔꯣꯏ ꯅꯦꯛꯁ ꯇꯥꯏꯝ ꯅ ꯍꯜꯂꯛꯄ ꯀꯥꯟꯗ ꯌꯦꯡꯁꯦ
ꯍꯣꯏ ꯍꯣꯏ
ꯑꯩ ꯅꯤꯇꯤꯗꯤ ꯆꯥꯅꯤꯡꯗꯦꯀꯣ ꯑꯗꯨꯕꯨ ꯃꯔꯛꯇꯗꯤ ꯑꯗꯨꯝ ꯆꯥꯔꯁꯨ ꯀꯥꯏꯗꯦ ꯑꯗꯨꯕꯨ
ꯍꯣꯏ ꯅꯨꯡꯇꯤ ꯅꯠꯇꯦ ꯅꯪꯁꯨ ꯀꯗꯥꯏ ꯅꯨꯡꯇꯤꯗꯤ
ꯎꯝ ꯂꯤꯁꯤꯡ ꯑꯃ ꯑꯅꯤ ꯍꯥꯏꯕꯅꯣ ꯍꯥꯏꯕꯗꯣ
ꯍꯣꯏ ꯑꯗꯨ ꯈꯔꯅꯗꯤ ꯑꯦ ꯆꯥꯝꯃꯆꯥ ꯅꯤꯄꯤꯁꯨ ꯑꯗꯨꯝ ꯌꯥꯝꯅ ꯑ ꯅꯣ ꯍꯣꯏ ꯇꯧꯔꯛꯂꯣꯅꯤꯗ
ꯑꯗꯨ ꯑꯣꯏꯅꯤꯅ ꯅꯍꯥꯟ ꯑꯩꯈꯣꯏ ꯁꯤꯂꯣꯡꯗ ꯂꯩꯕ ꯀꯥꯟꯗ ꯑꯩꯈꯣꯏꯒꯤ ꯑꯩꯒꯤ ꯑꯪꯀꯜ ꯌꯨꯝꯕꯨꯗꯨꯅ ꯃꯣꯏꯗꯤ ꯀꯔꯤꯔꯤꯕ ꯄꯣꯠꯇꯨ ꯈꯔ ꯑꯐꯕ ꯃꯤ ꯍꯥꯏꯕꯗꯤ ꯑꯐꯕ ꯍꯥꯏꯕꯁꯤꯗꯤ ꯃꯤꯗꯤ ꯑꯍꯣꯡ ꯑꯍꯣꯡꯕ ꯊꯥꯛꯄꯅꯤꯅ ꯈꯥꯐꯕ ꯃꯤꯡꯒ꯭ꯔꯥ ꯂꯩꯕ ꯑꯗꯨ ꯇꯥꯡꯗ꯭ꯔꯁꯨ ꯂꯩꯕꯤꯔꯗꯤ ꯃꯣꯏꯗꯤ ꯑꯗꯨꯝ ꯌꯥꯕꯅꯤ ꯑꯩ ꯏꯟꯖꯥꯡꯒ ꯊꯣꯡꯒ ꯉꯥꯏꯔꯗꯤ
ꯑꯗꯨꯒꯤ ꯁꯤꯁꯇꯦꯝ ꯂꯩ ꯑꯩ ꯅꯍꯥꯟ ꯆꯥꯅꯤꯒꯨꯝꯕ ꯄꯤꯈ꯭ꯔꯕꯅꯦꯕ ꯑꯗꯨ ꯄꯨꯔꯛꯄ ꯌꯥꯏ ꯄꯨꯔꯛꯄꯤꯔ ꯒ ꯍꯥꯎꯅ ꯆꯥꯔꯦ ꯀꯩꯅꯣ
ꯑꯗꯨꯕꯨ ꯃꯁꯛ ꯌꯦꯡꯗ꯭ꯔꯗꯤ ꯆꯥꯅꯤꯡꯗꯦ
ꯃꯁꯛ ꯍꯥꯏꯕꯗꯤ ꯀꯩꯅꯣ ꯃꯥꯗ ꯃꯥꯒꯤ ꯕꯣꯗꯤꯁꯤꯡꯗ
ꯎꯝ ꯑꯗꯨ ꯍꯣꯏ ꯍꯣꯏ
ꯁꯒꯨꯜꯒꯨꯝꯕꯗꯣ ꯀꯩꯅꯝꯃ ꯇꯧꯗ꯭ꯔꯗꯤ ꯁꯦꯡꯗ꯭ꯔꯗꯤ ꯆꯥꯅꯤꯡꯗꯅ ꯁꯒꯨꯟꯗꯅꯤꯅꯦ ꯃꯣꯠꯄꯗꯣ
ꯎꯝ ꯑꯁ ꯑꯉꯥꯡ ꯃꯆꯥꯅ ꯂꯩꯕꯤꯔꯛꯄꯣ ꯅꯗ ꯏꯁꯇꯨꯗꯦꯟꯈꯅ ꯃꯅꯝ ꯅꯨꯡꯁꯤꯍꯦ
ꯑꯁ ꯈꯔ ꯑꯩꯈꯣꯏꯒꯤ ꯑꯣꯖꯥꯁꯦ ꯁꯛ ꯐꯖꯕ ꯃꯥꯜꯂꯅꯦ
ꯎꯝ ꯐꯥꯒꯤ ꯐꯥꯒꯤ ꯃꯅꯝꯅꯤ ꯌꯥꯝ ꯅꯨꯡꯁꯤꯌꯦ ꯁꯤꯗꯤ
ꯖꯁꯃꯤꯟ ꯑꯣꯏꯔꯝꯅꯤ ꯋꯥ꯭ꯋꯥꯠ ꯀꯂꯔꯣ
ꯔꯦꯠꯇ
ꯔꯦꯇꯥ ꯃꯅꯝ ꯅꯨꯡꯁꯤꯕ ꯀꯔꯤ ꯂꯩꯕ꯭ꯔꯣ
ꯐꯖꯅ ꯅꯨꯡꯁꯤꯌ ꯁꯤꯗ
ꯂꯤꯂꯤ ꯃꯥꯟꯕ꯭ꯔꯣ
ꯍꯥ
ꯂꯤꯂꯤ ꯃꯥꯟꯕ꯭ꯔꯣ ꯊꯦꯡꯀ꯭ꯌꯨ ꯁꯨ ꯍꯥꯏꯗꯅ
ꯑꯦ ꯍꯥꯏꯗ ꯍꯥꯏꯨꯗ ꯑꯩ ꯍꯣꯔꯦꯟ ꯀꯩꯅꯣ ꯇꯧꯒꯦꯀꯣ ꯃꯕꯥꯅꯤꯗ ꯑꯩꯕꯨ ꯋꯥ ꯉꯥꯡꯅꯤꯡ ꯂꯩꯏꯅꯣꯔꯣꯏ ꯀꯩꯅꯣꯛꯣ
ꯑꯣꯀꯦ
ꯌꯥꯏ ꯌꯥꯏ
ꯍꯧꯖꯤꯛꯀꯤ ꯏꯕꯥꯅꯤ ꯅꯉ ꯑꯪꯅ ꯑꯕꯗꯣ ꯃꯣꯏ ꯀꯩꯅꯣ ꯇꯧꯋꯕ ꯑꯩꯅ ꯅꯍꯥꯟꯗ ꯆꯥꯅꯤ ꯄꯤꯕ
ꯎꯝ
ꯑꯗꯨ ꯇꯤꯡꯅꯅꯤꯡꯉꯥꯏ ꯂꯩꯇꯦ ꯊꯣꯡꯕ ꯈꯣꯠꯄꯗꯤ ꯑꯩꯈꯣꯏꯒ ꯃꯅꯥꯏ ꯆꯞ ꯃꯥꯟꯅꯏ ꯑꯩꯈꯣꯏꯅ ꯅꯥꯄꯤ ꯍꯥꯞꯆꯤꯟꯕ ꯂꯣꯏꯅ ꯍꯥꯞꯆꯤꯜꯂꯦ ꯀꯩꯅꯣ ꯍꯥꯞ ꯀꯕꯂꯦꯅ ꯍꯥꯞꯆꯤꯜꯂꯦ
ꯁꯦꯡꯗꯤ ꯁꯦꯡꯕ꯭ꯔꯣ
ꯑꯩꯈꯣꯏꯒꯤ ꯁ꯭ꯀꯨꯜ ꯊꯪꯅꯕꯈꯣꯏ ꯌꯨꯝꯗ ꯁꯦꯝꯕꯅꯦꯕ ꯑꯩ ꯆꯠꯂ ꯍꯉꯦ ꯍꯣꯏ ꯐꯖꯅ ꯇꯧꯋꯦꯗꯣ
ꯊꯣꯡꯕꯁꯨ ꯃꯣꯏꯅ ꯊꯣꯡꯕꯤꯕꯀꯣ
ꯍꯣꯏ ꯃꯣꯏꯅ ꯊꯣꯡꯕꯤꯕ ꯇꯤꯐꯤꯟꯗ ꯄꯨꯔꯛ
ꯑꯗꯨ ꯑꯣꯏꯔꯗꯤ ꯅꯦꯛꯁ ꯇꯥꯏꯝ ꯑꯗꯨꯃꯥꯏꯅ ꯇꯧꯕ ꯃꯇꯝꯗ ꯑꯩ ꯏꯟꯖꯥꯡ ꯑꯣꯏꯅ ꯂꯥꯛꯑꯒ ꯄꯩꯁꯥ ꯈꯔ ꯍꯥꯞꯄꯒ ꯍꯥꯞꯃꯤꯟꯅꯔꯒ ꯃꯣꯏꯁꯨ ꯇꯧꯍꯜꯂꯒ ꯂꯣꯏꯔꯦ
ꯍꯣꯏ ꯍꯣꯏ ꯍꯣꯏ ꯍꯣꯏ
ꯉꯇꯤ ꯅꯪꯅ ꯆꯅꯤ ꯆꯅꯤ ꯍꯥꯏꯔꯁꯨ ꯑꯩ ꯏꯇꯣꯝꯇ ꯆꯥꯅꯤ ꯍꯥꯏꯔꯁꯨ ꯂꯧꯊꯣꯛꯄ ꯌꯥꯏ ꯑꯗꯨꯕꯨꯗꯤ
ꯑꯦ ꯅꯪꯁꯨ ꯁꯦꯟ ꯄꯥꯏꯕ ꯃꯤꯕꯨ ꯑꯗꯨꯃꯥꯏꯅ ꯍꯥꯏꯅꯨꯗ ꯏꯀꯥꯏꯗ
ꯅꯠꯇꯦꯗ ꯑꯩꯈꯣꯏꯁꯨ ꯆꯥꯒꯦ ꯀꯦꯖꯤ ꯑꯍꯨꯝ ꯃꯔꯤ ꯆꯥꯒꯗꯕ ꯅꯠꯇꯦꯕ ꯑꯗꯨꯝ ꯈꯔ ꯆꯥꯔꯗꯤ ꯌꯥꯔꯦꯕ
ꯃꯣꯏꯗꯤ ꯀꯅꯥꯗꯨ ꯀꯅꯥꯗꯨ ꯀꯌꯥ ꯈꯪꯗꯕ
ꯎꯝ
ꯑꯩꯈꯣꯏꯅꯗꯤ ꯀꯥꯟꯅꯕꯗꯣ ꯈꯪꯗ ꯆꯥꯝꯅꯦꯕ
ꯑꯗꯨꯅꯦ ꯑꯁ ꯍꯛꯆꯥꯡꯗꯤ ꯀꯟꯕꯅꯦ ꯀꯔꯤ
ꯑꯩꯒꯤ ꯑꯉꯥꯡ ꯑꯣꯏꯔꯤꯉꯩꯗ ꯑꯩꯒꯤ ꯀꯩꯅꯣ ꯂꯥꯏꯅꯥ ꯂꯩꯕꯅꯦ ꯊꯕꯛꯀꯤ ꯂꯥꯏꯅꯥ ꯂꯩꯕꯅ ꯍꯥꯔꯠꯀꯤ ꯂꯥꯏꯅꯥ ꯂꯩꯕꯅ
ꯑꯆꯥ
ꯑꯗꯨ ꯇꯣꯡꯅ ꯑꯩꯁꯦ ꯍꯥꯔꯠ ꯚꯥꯏ ꯑꯉꯥꯡ ꯑꯣꯏꯔꯤꯉꯩꯗ
ꯎꯝ
ꯍꯣꯏ ꯏꯟꯖꯦꯛꯁꯟꯁꯨ ꯀꯞꯇꯦ ꯀꯥꯞꯄꯦꯕꯨ ꯗꯣꯛꯇꯔꯅ ꯑꯩꯁꯤ ꯀꯩꯅꯣ ꯇꯧꯕ ꯌꯥꯔꯣꯏꯅ ꯍꯥꯏꯕ ꯅꯥꯕ ꯈꯣꯠꯄ ꯀꯔꯤꯁꯨ ꯌꯥꯔꯣꯏꯅ ꯐꯨꯠꯕꯣꯜꯒꯨꯝꯕ ꯀꯩꯁꯨ ꯁꯥꯟꯅꯕ ꯌꯥꯔꯣꯏ ꯅꯪ ꯑꯗꯨꯝ ꯋꯥꯔꯛꯅꯦ
ꯎꯝ
ꯑꯗꯨ ꯏꯃꯥꯅ ꯑꯩꯈꯣꯏ ꯌꯨꯝꯒꯤ ꯑꯥ ꯑꯩꯈꯣꯏ ꯌꯨꯝꯗ ꯌꯣꯛꯄꯅꯦꯅ ꯏꯃꯥꯅ ꯀꯗꯥꯏꯗ ꯄꯥꯎ ꯇꯥꯞ ꯆꯂꯣ ꯈꯪꯗꯦ
ꯑꯣ
ꯈꯨꯟꯇꯛꯇ ꯍꯥꯠꯄ ꯍꯦꯛꯀ ꯃꯥꯒꯤ ꯊꯣꯛꯂꯛꯄ ꯀꯩꯅꯣꯗꯣ
ꯑ ꯑꯥ
ꯈꯨꯗꯛꯇ ꯍꯥꯠꯄ ꯍꯦꯛꯇ ꯑꯗꯨ ꯊꯛꯍꯟꯕ ꯑꯗꯨ ꯀꯩꯅꯣ ꯇꯧꯔꯒ ꯑꯍꯥꯟꯕ ꯊꯛꯄꯗ ꯀꯨꯝ ꯊꯥꯔꯦ ꯍꯥ
ꯑꯥ
ꯑꯗꯨ ꯑꯃꯨꯛꯀ ꯑꯅꯤꯁꯨꯕ ꯇꯧꯋꯦ ꯑꯅꯤꯁꯨꯕ ꯀꯩꯅꯣ ꯇꯧꯕꯗ ꯐꯥꯖꯅ ꯌꯥꯔꯦ ꯑꯗꯨꯗ ꯑꯩ ꯍꯧꯖꯤꯛꯇꯤ ꯀꯩꯅꯣ ꯂꯩꯇ꯭ꯔꯦꯅ
ꯃꯤꯅ ꯍꯥꯏꯔꯒ ꯃꯗꯨꯒꯤꯗꯣ ꯐꯥꯔꯁꯇ ꯀꯩꯅꯣ ꯇꯧꯕ ꯀꯥꯟꯗ ꯀꯣꯛ ꯈꯔ ꯉꯥꯎꯋꯦ ꯍꯥꯏꯕꯅꯤꯅꯦ
ꯑꯁ ꯑꯩ ꯅꯨꯃꯤꯠ ꯑꯃ ꯇꯨꯝꯕꯅꯦ ꯑꯉꯥꯡ ꯑꯣꯏꯔꯤꯉꯩꯅꯦꯅ ꯀꯣ
ꯎꯝ
ꯅꯨꯃꯤꯠ ꯑꯃꯥ ꯇꯨꯝꯃꯦ